ꯋꯥ
ꯍꯨꯝ꯫
ꯇꯥꯔꯕꯣ꯫
ꯇꯥꯏ ꯇꯥꯔꯦ꯫
ꯑꯣ꯫
ꯑꯦ ꯇ꯭ꯋꯦꯟꯇꯤ ꯇꯨ ꯁꯨꯔꯦ꯫ ꯀꯨꯅꯤꯊꫭꯏ ꯁꯨꯔꯦ꯫
ꯑꫭ꯫
ꯏꯁꯀꯦꯜ ꯇꯧꯔꯒ ꯇꯧꯗꯣꯏꯔꯁꯨ ꯈꯪꯗꯦꯅꯦ ꯏꯁꯀꯦꯜ꯫ ꯃꯌꯦꯛ ꯁꯦꯡꯕ ꯁꯦꯡꯗꯕꯗ꯫
ꯈꯪꯗꯦꯅꯦ ꯑꯗꯨ ꯀꯃꯥꯏꯅ ꯇꯧꯕꯅꯣ꯫
ꯊꯥ ꯑꯃꯗ ꯀꯌꯥꯃꯨꯛꯀ ꯂꯥꯛꯆꯥꯅꯣ ꯁꯤꯕꯣ꯫ ꯑꯅꯤ ꯑꯍꯨꯝꯒ ꯂꯥꯛ ꯆꯥꯠꯂꯕ꯫
ꯈꯪꯗꯦ ꯑꯗꯨꯗꯤ꯫ ꯊꯥ ꯑꯝꯗ ꯂꯥꯛꯇ ꯃꯥꯜꯂꯤꯗ꯫
ꯊꯥ ꯑꯅꯤ ꯍꯨꯝ ꯃꯇꯨꯡꯗ
ꯎꯝ
ꯊꯥ ꯑꯅꯤ ꯑꯍꯨꯝꯒꯤ ꯃꯇꯨꯡꯗ ꯑꯥꯁ ꯑꯗꯨꯗꯤ ꯋꯥꯗꯣꯔꯤꯅꯦ
ꯎꯝ
ꯑ ꯂꯥꯗꯤ ꯐꯅꯥꯝ ꯂꯥꯛ ꯃꯥꯜꯂꯦꯗ ꯃꯥꯏ ꯀꯩꯅꯣ ꯀꯨꯊꯥꯡꯉ ꯁꯏ
ꯂꯥꯛꯄ ꯃꯥꯟꯂꯦ
ꯎꯝ ꯍꯝ
ꯉꯔꯥꯡꯗꯤꯕꫭ ꯋꯥꯒꯉꯥꯡꯅꯤꯡ꯫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
ꯉꯔꯥꯡꯗꯤ ꯋꯥ ꯉꯥꯡꯅꯤꯡꯗꯦꯕ ꯅꯨꯡꯉꯥꯏꯇꯕ ꯍꯛꯆꯥꯡ ꯃꯤꯅ ꯉꯥꯡꯕꯒ ꯇꯥꯅꯤꯡꯗꯦꯕ꯫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
ꯏ ꯅꯨꯡꯉꯥꯏꯇꯕꯤꯗꯅ ꯉꯔꯥꯡ ꯀꯨꯏꯔꯒ ꯂꯩꯔꯒ ꯅꯨꯡꯉꯥꯏꯇꯕꯤ ꯃꯇꯝꯗꯨꯅꯦ꯫
ꯄꯨꯣ ꯐꯥꯏꯗ꯫
ꯍꯥ꯫
ꯀꯩ ꯍꯥꯏꯅꯣ ꯇꯥꯗ꯭ꯔꯦ
ꯍꯨꯏꯕꯨ ꯑꯗꯨꯃꯥꯏꯅ ꯐꯨꯔꯤꯔꯕ
ꯑꯁ ꯑꯗꯨꯃꯥꯏꯅꯒ ꯃꯁꯥ ꯅꯨꯡꯉꯥꯏꯇ꯭ꯔꯒ ꯎꯏꯔꯒ ꯂꯩꯕꯗꯣ
ꯑꯍꯥ ꯑꯍꯥ ꯎꯏꯕ ꯍꯥꯏ
ꯅꯣꯡꯃ ꯃꯥ ꯐꯝꯃꯝꯃꯒ ꯎꯏꯗ꯭ꯔꯥꯗꯤ ꯅꯨꯡꯉꯥꯏꯇꯕꯩ ꯃꯁꯥ
ꯀꯥꯏꯗ
ꯑꯁ ꯃꯌꯨꯝꯗ ꯃꯌꯨꯝꯗ ꯍꯨꯏꯒꯤ ꯃꯅꯥꯛꯇ ꯐꯝꯃꯝꯃꯤꯅꯦ ꯃꯥ ꯃꯈꯥꯗ
ꯑꯗꯨ ꯏꯪꯊꯝꯊꯥꯗꯔꯕ
ꯏꯁ
ꯑꯗꯨꯝꯗꯕ ꯗꯥꯏꯅꯣ
ꯍꯥꯥ
ꯏꯪꯗꯝꯗꯥ ꯗꯔꯕ
ꯏꯪꯗꯝꯗꯥ ꯅꯠꯇꯦꯗ ꯑ ꯏꯪꯗꯝꯗꯥꯗꯔ ꯀꯩꯅꯣ ꯀꯥꯎꯔꯦ
ꯗꯨꯕꯥꯔꯣ ꯀꯝꯒꯁꯦ
ꯑꯣꯏꯔꯝꯒꯅꯤ ꯏꯪꯗꯝꯗꯥꯗ
ꯎꯝ ꯍꯤ ꯍꯤ ꯍꯥꯝ ꯁꯥ
ꯐꯤꯐꯥ ꯌꯦꯡꯅꯤꯡꯗ꯭ꯔꯦꯗ ꯑꯩ ꯌꯦꯡꯉꯥ ꯂꯣꯏꯔꯦ
ꯑꯃꯨꯛ ꯑꯅꯤꯈꯛ ꯉꯥꯏꯔꯗꯨꯕꯨ ꯀꯩꯅꯣ ꯃꯊꯪ ꯆꯍꯤꯒꯤ
ꯌꯦꯡꯅꯤꯡꯗ꯭ꯔꯦꯕ ꯌꯦꯡꯕ ꯌꯥꯕ ꯌꯦꯡꯌꯦ ꯌꯦꯡꯉꯥꯔꯣꯏ ꯇꯨꯝꯕꯁꯖꯨ ꯀꯥꯏ
ꯑꯅꯤꯈꯛ
ꯍꯥ ꯍꯥ ꯍꯥ ꯍꯥꯝ
ꯏꯊꯟ ꯉꯥꯏꯔꯦ ꯎꯝ
ꯆꯤꯟꯖꯥꯛꯇ ꯂꯩꯑꯦꯕ ꯍꯛꯆꯥꯡ ꯐꯕ ꯍꯥꯏꯁꯦ
ꯇꯨꯝꯃꯒ
ꯑꯨꯝ ꯇꯨꯝꯕ ꯆꯥꯕ ꯆꯥꯕꯁꯨ ꯃꯅꯥ ꯃꯁꯤꯡ ꯃꯌꯥꯝ ꯑꯃ ꯆꯥꯒꯗꯕꯅꯦ
ꯎꯝ
ꯊꯥꯎ ꯌꯥꯎꯕ ꯄꯣꯠ ꯅꯠꯇꯕ ꯁꯥꯒꯨꯝꯕꯗꯤ ꯊꯥꯎ ꯌꯥꯎꯋꯤꯗꯅ ꯁꯥ ꯉꯥꯗꯤ
ꯐꯨꯠꯂꯒꯨꯝꯕ ꯆꯥꯕꯗꯤ ꯌꯥꯏ ꯅꯣꯡ ꯐꯥꯗꯣꯛ
ꯌꯥꯏ
ꯎꯝ ꯐꯨꯠꯂꯒꯨꯝꯕ ꯌꯥꯏꯔꯒꯨꯝꯕ
ꯎꯝ
ꯏꯁꯇꯤꯝ ꯑꯣꯏꯅ ꯆꯥꯕ ꯃꯅꯤꯟ ꯑꯣꯏꯒ꯭ꯔꯦ
ꯎꯝ
ꯊꯣꯡꯕꯗꯤ ꯉꯁꯥꯏꯒꯤ ꯊꯕꯛꯁꯤꯗ ꯑꯃꯨꯛ ꯍꯥꯞꯆꯜꯂꯤꯗꯅ
ꯋꯥꯗꯦ
ꯃꯔꯨ ꯃꯔꯥꯡ ꯑꯃꯨꯛ ꯍꯥꯞꯆꯜꯂꯦ ꯍꯥꯎꯅꯝꯅꯦꯅ
ꯃꯔꯨ ꯃꯔꯥꯡ ꯃꯆꯨ
ꯃꯔꯨ ꯃꯔꯥꯡꯖꯨ ꯌꯥꯝ ꯆꯥꯕ ꯐꯔꯝꯃꯣꯏꯗ ꯑꯍꯝ
ꯄꯨꯡꯅꯤꯅꯤ ꯃꯣꯏ ꯑꯅꯤꯔ ꯑꯃꯗꯤ ꯐꯔ ꯃꯥꯜꯂꯦ ꯌꯥꯏꯃꯗꯤ ꯐꯔ ꯃꯥꯜꯂꯦ ꯂꯣꯛ ꯊꯨꯡꯉꯤꯖꯤꯕꯨ ꯅꯣꯏꯒꯤ
ꯀꯔꯥꯅꯣꯕ
ꯌꯥꯏꯃꯅꯤ ꯐꯔꯥ ꯃꯥꯜꯂꯦꯕ
ꯈꯨꯔꯤꯅꯤꯗ ꯑꯍꯟꯗꯤ ꯈꯪꯗꯦ
ꯐꯣꯒꯦ ꯃꯥꯅꯤ ꯀꯣꯕꯣ ꯂꯥꯎ
ꯃꯥ ꯑꯩ ꯐꯥꯎ ꯀꯥꯎꯅꯒꯤꯗꯦꯕꯣ
ꯀꯦꯕ
ꯏ ꯄꯨꯡ ꯇꯨꯝꯖꯤꯟꯗꯅ ꯃꯥꯅ
ꯅꯪꯕꯨꯕꯥꯏ ꯅꯥꯖꯔꯅꯤ ꯑꯩꯈꯣꯏ ꯁꯤꯅ ꯅꯪ ꯉꯁꯥꯏ ꯍꯥꯞꯄ ꯄꯨꯒꯦ ꯇꯧꯕ꯭ꯔꯣ
ꯇꯧꯗꯦꯗ ꯑꯄꯨ ꯄꯨꯏꯌꯦꯞꯗꯦꯅꯦ ꯃꯥꯅ
ꯍꯥꯥ
ꯑꯄꯨ ꯑꯄꯨ
ꯑꯄꯨ ꯄꯨꯔ ꯂꯥꯛꯑꯦ ꯑꯄꯨ ꯂꯨꯝꯕꯅꯦ ꯍꯥ ꯀꯥꯏ ꯑꯄꯨꯜ ꯂꯨꯝꯕꯅꯦ ꯑꯩ ꯄꯨ ꯉꯝꯗꯦ ꯑꯄꯨꯗꯣ ꯂꯨꯝꯕ ꯀꯦꯖꯤ ꯆꯥꯝꯃ ꯍꯦꯟꯕꯅꯦ ꯃꯗꯤ
ꯍꯦꯜꯂꯪꯒꯅꯤ ꯑꯣ ꯑꯣꯚꯦꯔ ꯋꯦꯠꯅꯦ ꯃꯣꯏꯗꯨꯗꯤ
ꯐꯠꯇꯦ ꯅꯣꯏꯕꯁꯤ ꯅꯣꯏꯕ ꯗꯩꯅꯦ ꯂꯩꯅ ꯂꯥꯛꯇꯣꯏꯖꯦ
ꯗꯀꯟꯅ ꯌꯥꯝ ꯌꯥꯡꯅꯖꯨ ꯐꯠꯇꯦ ꯆꯥꯡ ꯑꯝꯗ ꯂꯩ ꯁꯥꯠ ꯁꯠ ꯐꯠ ꯐꯠ
ꯅꯣꯏꯕꯩꯗꯅꯦꯕ ꯀꯩꯅꯣ ꯂꯥꯛꯇꯣꯏꯁ ꯂꯥꯏꯅ ꯂꯥꯛꯇꯣꯏꯁ
ꯎꯝ ꯄꯦꯟꯗ ꯔꯁꯁ ꯁꯠ ꯁꯠ ꯁꯠ ꯂꯥꯎꯅ ꯀꯌꯥ ꯆꯠꯂꯒꯦ
ꯍꯋꯥꯂꯤ ꯉꯍꯥꯛ
ꯇꯔꯨꯛ ꯇꯔꯨꯛ ꯆꯠꯂꯦ ꯇꯔꯨꯛ ꯆꯠꯂꯦ ꯑꯦ ꯑꯗꯨꯗꯤ ꯍꯌꯦꯡꯂꯣ ꯂꯣꯏꯗꯣꯏꯖꯦ ꯑꯩꯈꯣꯏꯖꯦ
ꯍꯩꯔꯒ ꯂꯣꯏꯗꯣ ꯍꯌꯦꯡꯅꯦ ꯂꯣꯏꯗꯣꯏꯁꯦ
ꯍꯌꯦꯡ ꯂꯣꯏꯗꯣꯏꯖꯦꯗꯤ ꯍꯌꯦꯡ ꯌꯧ ꯑꯥ ꯌꯧꯗ꯭ꯔꯤꯀꯥꯟ ꯎꯝ ꯊꯥꯡꯖꯕꯗꯤ ꯌꯧꯗꯣꯏꯔꯥ ꯅꯠꯇ꯭ꯔꯒꯅ ꯁꯟꯗ꯭ꯔꯦꯕꯨ ꯂꯩꯗꯣꯏꯔ
ꯈꯪꯗꯦꯗ ꯍꯌꯦꯡ ꯂꯣꯏꯅꯤ ꯍꯥꯏꯗꯨꯗꯤ
ꯑꯁꯤꯒꯤ ꯄꯨꯡ ꯇꯔꯥꯅꯤꯊꯣꯏꯗ ꯂꯣꯏꯗꯣꯏꯔꯥ ꯅꯠꯇ꯭ꯔꯒꯅ ꯍꯌꯦꯡꯒꯤ ꯄꯨꯡ ꯇꯔꯥꯅꯤꯊꯣꯏꯗ ꯂꯣꯏꯗꯣꯏꯔꯥ ꯈꯪꯗꯦꯕ ꯎ ꯊꯦ
ꯈꯪꯗꯦꯕꯗꯣ ꯉꯁꯤ ꯌꯥꯔꯤꯉꯩ ꯂꯣꯏꯁꯤꯜꯂꯨꯔꯁꯦ ꯀꯛꯂꯒꯦ
ꯉꯁꯤ ꯂꯣꯏ ꯂꯣꯏꯁꯤꯟ ꯉꯝꯕ ꯌꯦꯡꯒꯤꯖꯦ ꯃꯦꯠ ꯃꯆꯤꯟ ꯇꯧꯒ ꯉꯥꯛꯇ ꯂꯩ ꯑꯃꯨꯛ ꯇꯧ ꯉꯥꯛꯇ ꯂꯩ ꯑꯃꯨ ꯇꯧꯔꯒ ꯉꯔꯥꯡ ꯁꯨ ꯅꯥꯕꯅꯤ ꯇꯧꯗ꯭ꯔꯦ
ꯀꯩꯕ
ꯉꯔꯥꯡꯅꯤꯗ ꯅꯥꯔꯝꯅꯤ ꯇꯧꯗ꯭ꯔꯦꯕ ꯉꯔꯥꯡꯖꯨ ꯅꯍꯥꯟꯖꯨ ꯇꯧꯗ꯭ꯔꯦ
ꯉꯔꯥꯡꯗꯣ ꯅꯨꯡꯉꯥꯏꯇ꯭ꯔꯦ ꯍꯛꯆꯥꯡ ꯉꯍꯥꯟꯕꯨꯗꯤ ꯅꯨꯃꯤꯠ ꯂꯩꯇ꯭ꯔꯦ ꯑꯗꯣ ꯉꯁꯤ ꯑꯃꯨꯛ ꯃꯦꯁꯦꯁ ꯂꯥꯛꯄꯅꯦ ꯉꯁꯤ ꯃꯦꯁꯦꯖ ꯂꯥꯛꯑꯝꯗꯗꯤ ꯀꯩꯁꯨ ꯇꯧꯅꯤꯡꯉꯣꯏꯗ
ꯈꯪꯉꯅꯤꯗ ꯑꯩꯈꯣꯏꯁꯨ ꯑꯍꯥꯟꯕ ꯑꯣꯏꯕꯩꯅꯤꯗ
ꯅꯪꯖꯄ ꯍꯥꯏꯁꯤꯔꯣ ꯅꯃꯥꯟꯅꯕꯗꯣ
ꯀꯩꯅꯣꯅꯕꯨ ꯀꯌꯥꯝ ꯇꯧꯗꯣꯏ ꯅꯣꯗ ꯈꯨꯡꯒꯪꯒꯤ ꯇꯥꯇꯣꯝꯕꯅꯕꯨꯨ ꯀꯌꯥꯝ ꯐꯗꯣꯏꯅꯣꯗꯦ ꯁꯤꯀꯥꯟ
ꯑꯗꯣ ꯃꯥꯅ ꯄꯤꯔꯛꯏꯔꯕꯁꯦ ꯃꯥꯅ ꯄꯤꯔꯛꯏꯔꯕ
ꯃꯥꯅ ꯍꯥꯟꯅ ꯍꯧꯗꯣꯔꯛꯄ ꯑꯗꯨꯗ ꯑꯩꯅ ꯘ꯭ꯔꯤꯒꯤ ꯇꯛꯑꯒ ꯂꯧꯕꯅꯤꯗ ꯀꯩꯁꯨ ꯄꯤꯔꯛꯑꯣꯏ ꯘ꯭ꯔꯤꯒꯤ ꯇꯛꯇꯗꯤ
ꯑꯗꯣ ꯇꯥꯛꯇꯣ ꯃꯥꯅ ꯄꯤꯔꯛꯀꯗ꯭ꯔꯥ ꯃꯊꯪꯗ ꯃꯉꯣꯟꯗ ꯍꯥꯏꯗꯔꯗꯤ
ꯃꯥꯅ ꯅꯠꯇ ꯑꯩ ꯃꯣꯏ ꯀꯩꯅꯣꯅ ꯄꯤꯛ ꯇꯧ ꯃꯥꯜꯂꯦ ꯑꯇꯣꯞꯄ ꯃꯤꯅ ꯏꯟꯗꯤꯌꯥꯒꯤ ꯑꯇꯣꯞꯄ ꯂꯩꯕ ꯎ ꯄꯨꯂꯞ ꯄꯤꯔꯛꯂꯤꯅꯦ ꯑꯗꯨꯝ ꯂꯥꯛꯑꯗꯤ
ꯄꯣꯝ ꯂꯦꯝꯒꯤꯗꯣꯏꯔꯕ
ꯈꯪꯗꯦ ꯃꯦꯟꯗꯧ ꯃꯥꯟꯗꯦꯗꯣ ꯊꯪꯗꯤ
ꯀꯔꯌꯥ ꯑꯅꯧꯕ ꯑꯦꯀꯥꯎ ꯑꯃ ꯍꯥꯡꯉꯒ ꯇꯧꯕꯗ ꯇꯥꯛꯁꯦ ꯂꯩꯔꯝꯒꯗ꯭ꯔꯥ ꯈꯪꯇꯦꯅꯦ ꯂꯦꯞꯇꯣꯞꯇ ꯌꯦꯡꯖꯤꯔ ꯈꯪꯗꯦꯅꯦ ꯅꯝꯕꯔ ꯑꯇꯣꯞꯄ ꯇꯧꯔꯒ
ꯑꯗꯣ ꯀꯩꯅꯣꯝ ꯂꯥꯛꯇ꯭ꯔꯗꯤ ꯌꯥꯔꯣꯏꯌꯦ
ꯀꯩ
ꯃꯣꯏꯗ ꯃꯦꯜꯂꯒ ꯅꯝꯕꯔꯒ ꯑꯥꯏꯗꯤꯗꯨ ꯄꯤꯗꯔꯗꯤ ꯑꯃꯨꯛ ꯌꯥꯔꯣꯏ ꯑꯃꯨꯛ ꯍꯥꯏꯕꯗꯣ ꯇꯟꯕ ꯋꯥꯅꯤ
ꯑꯗꯨ ꯀꯅꯥꯗ ꯄꯤꯔꯤꯁꯤ ꯀꯅꯥꯗꯅꯣꯕ ꯑꯗꯣ
ꯃꯣꯏ ꯄꯤꯖꯦ ꯀꯅꯥꯗꯅꯣ ꯈꯪꯗꯦꯕ ꯑꯩꯁꯨ ꯀꯩꯅꯣ ꯃꯣꯏ ꯀꯩꯅꯣ ꯃꯣꯏꯅꯗꯤ ꯅꯠꯇꯦꯕ
ꯑꯩꯅ ꯍꯥꯏꯖꯦ ꯉꯍꯟ ꯅꯪꯅ ꯑꯥꯏ ꯗꯤ ꯄꯤꯒ꯭ꯔꯤꯗꯣ ꯀꯅꯥꯗꯅꯣꯁꯤꯅꯤ
ꯑꯗꯨꯗꯤ ꯃꯉꯣꯟꯗꯅꯦꯕ ꯃꯣꯏ ꯃꯌꯥꯝꯕꯒꯩꯅ
ꯑꯗꯨ ꯀꯃꯥꯏꯅ ꯇꯧꯜꯂꯤꯅꯣ ꯑꯗꯨꯒꯤ ꯄꯣꯠꯇꯣ ꯈꯪꯉꯗꯤ ꯌꯥꯔꯦ
ꯑꯗꯨꯅꯦ ꯃꯊꯪꯗꯁꯨ ꯂꯥꯛꯑꯣꯏ ꯍꯥꯏꯕ
ꯂꯥꯛꯅꯤꯗꯥ
ꯂꯥꯛꯑꯣꯏ ꯄꯤꯗ꯭ꯔꯗꯤ ꯄꯤꯕꯝꯗꯣ ꯈꯪꯉꯗꯤ ꯐꯒꯗꯕ
ꯂꯥꯛꯀꯅꯤ ꯂꯥꯛꯀꯅꯤ ꯑꯦ ꯍꯥ ꯑꯗꯨ ꯇꯧꯔꯕ ꯃꯇꯨꯡꯗꯗꯤ ꯑꯗꯨꯝ ꯂꯥꯛꯑꯦ ꯍꯥꯏꯕꯅꯦ ꯌꯥꯏ ꯌꯥꯔꯦ